ꯃꯨꯊꯠꯂꯒꯦ ꯍꯥꯏꯗꯨꯗ ꯃꯨꯊꯠꯀꯦ ꯇꯧꯔꯝꯃꯤꯅꯤ
ꯑ ꯑꯁ ꯀꯩ ꯍꯥꯢꯅꯣ
ꯂꫭꯏꯁꯤꯜꯂꯒꯦ ꯍꯥꯏꯗꯨ ꯃꯈꯥ ꯆꯠꯅꯤꯡ ꯆꯠꯇꯔꯥꯅꯦ
ꯁꯤꯜ ꯂꯣꯏꯔꯦ
ꯑꯣ
ꯅꯪꯒꯤꯗꯣ ꯌꯦꯡꯒꯤꯖꯦ ꯇ꯭ꯔꯥꯏ ꯑꯝꯇꯪ ꯇꯧꯒꯤꯖꯤ ꯌꯥꯗ꯭ꯔꯤꯗꯣ ꯌꯥꯗꯤ ꯌꯥꯔꯅꯤ ꯍꯥ
ꯄꯣꯏꯟ ꯀꯌꯥ ꯐꯪꯒꯦ ꯃꯁꯤꯡ
ꯁꯤꯛꯁ ꯊꯥꯔꯇꯤ ꯐꯥꯏꯚ
ꯎꯝ ꯌꯥꯝꯃꯦ
ꯑꯗꯨ ꯁꯤꯛꯁ ꯍꯟꯗ꯭ꯔꯦ ꯐꯪꯉꯗꯤ ꯐꯩꯗꯅ ꯁꯤꯁ ꯌꯥꯝꯃꯅꯤ ꯑꯗꯨꯒꯤ ꯄꯩꯁꯥꯗꯤ ꯑꯥ ꯌꯧꯔꯅꯤ
ꯁꯨꯝ ꯃꯌꯥꯏꯗ ꯐꯪꯗꯧꯗꯤ ꯃꯥꯟꯗꯦ ꯑꯗꯥꯏꯅꯗꯤ
ꯐꯪꯉꯣꯢ ꯁꯤꯛꯁꯇꯤꯒ ꯐꯪꯗꯣꯏ ꯖꯥꯠꯂꯁꯤꯅꯤ ꯁꯤꯛꯁ ꯍꯟꯗ꯭ꯔꯦꯗꯅ
ꯑ ꯑꯗꯥꯏꯅꯗꯤ ꯑꯣꯢꯗꯧ ꯃꯥꯥꯟꯗꯦꯗ
ꯌꯦꯡꯉꯥ ꯈꯪꯕ ꯍꯥꯏꯗꯨꯅꯤ
ꯉꯁꯤ ꯀꯥꯡꯒ ꯃꯥꯟꯗꯦ
ꯅꯣꯏ ꯏꯁꯤꯡ ꯃꯅꯝ ꯅꯝꯕ꯭ꯔꯥꯅꯦ
ꯍꯨꯝ
ꯅꯣꯏ ꯏꯁꯤꯡ ꯃꯅꯝ ꯅꯝꯕ꯭ꯔꯥꯕ
ꯀꯩ ꯃꯅꯝ ꯅꯝꯕ꯭ꯔꯥꯗꯤ
ꯏꯁꯤꯡꯗꫭ
ꯀꯩ ꯏꯁꯤꯡꯅꯣ
ꯏꯟꯖꯥꯒꯤꯗꯣ
ꯒ꯭ꯌꯥꯟ ꯇꯥꯗꯦ
ꯀꯂꯝꯕꯤ ꯃꯋꯥ ꯂꯥꯛꯑꯝꯕ꯭ꯔꯥꯕ ꯅꯣꯢꯗ
ꯑ ꯂꯥꯛꯑꯝꯕꯅꯦ
ꯏꯁꯤꯡ ꯃꯅꯝ ꯅꯝꯕꯩ ꯍꯪꯉꯝꯃꯤꯔ ꯃꯥꯏ
ꯑꫭ
ꯀꯩ ꯏꯁꯤꯡꯅꯣ
ꯖꯥꯔꯒꯤꯗꯣ
ꯑꯩ ꯈꯪꯗ꯭ꯔꯦ ꯇꯥꯍꯧ ꯀꯩꯅꯣ ꯍꯣꯏ ꯁꯥꯟꯅꯗꯤ ꯁꯥꯟꯅꯒꯤꯝ
ꯅꯣꯏꯒꯤꯗꯨꯕꯨ ꯅꯝꯕꯔꯁꯤꯅꯦ ꯑꯩꯅ ꯍꯥꯢꯅꯤꯡꯉꯤꯁꯦ
ꯅꯝꯃꯝꯃꯣꯏꯗ
ꯅꯪ ꯊꯛꯄ꯭ꯔꯥ ꯅꯝꯕ꯭ꯔꯥꯕ
ꯅꯝꯗꯦꯕ ꯂꯧꯗ꯭ꯔꯤ ꯉꯁꯤꯅ ꯑꯃꯨꯛ ꯃꯣꯏ ꯉꯔꯥꯡ ꯂꯧꯔꯤꯔꯣ ꯉꯁꯤ ꯂꯧꯔꯤꯔꯣ
ꯈꯪꯗꯦꯗ ꯉꯔꯥꯡ ꯂꯧꯔꯤꯔꯥ ꯉꯁꯤ ꯉꯁꯤ ꯂꯧꯕ ꯃꯥꯜꯂꯦ
ꯎꯝ ꯎꯝ ꯅꯍꯥꯟꯗꯩ ꯑꯃꯨꯛ ꯂꯧꯗ꯭ꯔꯦ ꯉꯁꯤ ꯑꯃꯨꯛ ꯂꯧꯕ
ꯀꯥꯏꯗꯒꯤ ꯂꯧ ꯖꯥꯠꯅꯣ ꯈꯪꯗꯦ ꯃꯣꯏꯁꯤꯡꯖꯨ
ꯁꯤ ꯑꯟꯗꯔꯒꯔꯥꯎꯟꯅꯦ
ꯎꯝ
ꯑꯟꯗꯔꯒ꯭ꯔꯥꯎꯟꯅꯦꯕ ꯑꯟꯗꯔꯒ꯭ꯔꯥꯎꯟꯗꯩ ꯁꯦꯝꯃꯤꯅꯦꯕ
ꯂꯕꯨꯨꯛꯇꯒꯤ
ꯑꯟꯗꯔꯒ꯭ꯔꯥꯎꯟ ꯍꯥꯏꯔꯒ ꯏꯁꯤꯡ ꯃꯈꯥ ꯂꯩꯅꯨꯡꯗꯒꯤ ꯂꯩꯅꯨꯡꯗ ꯏꯁꯤꯡ ꯃꯌꯥꯝ ꯑꯃ ꯏꯁꯇꯣꯔ ꯇꯧꯔ ꯊꯝꯃꯦ ꯃꯣꯏꯒꯤ ꯑꯗꯨꯏꯁꯤꯡꯗꯣ ꯆꯤꯡꯈꯠꯂꯦꯗꯅ ꯃꯦꯆꯤꯟ ꯇꯧꯔꯒ ꯑꯗꯨꯒ ꯍꯤꯗꯥꯛꯇꯧꯔ ꯁꯦꯝꯃꯒ ꯄ꯭ꯔꯣꯁꯦꯁ ꯃꯌꯥꯝ ꯇꯧꯔꯒ
ꯎꯝ
ꯄ꯭ꯔꯤꯊꯤꯕꯤꯁꯦ ꯅꯣꯡꯃꯗꯤ ꯂꯨꯞꯈꯤꯕ ꯌꯥꯏ
ꯎꯝ
ꯏꯁꯤꯡ ꯆꯥꯎꯔꯝꯒꯅꯦꯕ
ꯏꯁꯤꯡ ꯆꯥꯎꯔꯝꯒꯅꯦꯗꯤ
ꯃꯦꯆꯤꯟ
ꯆꯥꯎꯔꯝꯒꯅꯤ ꯃꯌꯥꯝ ꯇꯧꯔꯛꯏꯅ ꯃꯤ ꯂꯥꯛ ꯑꯅꯤ ꯑꯍꯨꯝꯒꯤ ꯄꯤꯔꯛ ꯏꯅꯤ ꯀꯩꯅꯣ ꯀꯁꯇꯃꯔ ꯀꯁꯇꯃꯔ ꯂꯥꯛ ꯑꯍꯨꯝ ꯃꯨꯛꯇꯤꯁꯤꯅ ꯂꯥꯛ ꯑꯍꯨꯝ ꯃꯨꯛꯇꯤ ꯀꯁꯇꯃꯔ ꯂꯥꯛ ꯑꯍꯨꯝ ꯃꯨꯛꯇꯤ ꯁꯤꯟꯅꯔꯝꯒꯅꯤ ꯃꯅꯤꯄꯨꯔ ꯂꯩꯖꯦ ꯂꯥꯛ ꯇꯔꯥꯉꯥꯅꯦꯕ
ꯎꯝ
ꯀꯩꯁꯥꯝꯊꯣꯡ ꯀꯦꯟꯗ꯭ꯔꯗ ꯊꯥꯔꯇꯤ ꯐꯥꯏꯚ ꯊꯥꯎꯖꯟ ꯁꯝꯊꯤꯡ
ꯌꯥꯝꯃꯦ
ꯀꯩꯁꯥꯝꯊꯣꯡꯗꯩ ꯐꯤꯐꯇꯤꯟ ꯊꯥꯎꯖꯟꯗꯪ ꯕꯣꯠ ꯐꯪꯕꯗ ꯀꯥꯏꯗ ꯑꯈꯣꯏꯁꯨ
ꯃꯃꯥꯡ ꯀꯌꯥꯃꯨꯛ ꯐꯪꯖꯥꯠꯅꯣ ꯂꯤꯁꯤꯡ
ꯇꯦꯟ ꯊꯥꯎꯖꯟ ꯑꯦꯂꯚꯦꯟ ꯊꯥꯎꯖꯟ ꯑꯗꯨꯃꯥꯏꯅ ꯐꯪꯅꯕꯅꯦ ꯌꯦꯟꯊꯣꯛꯅꯕꯅꯦꯅ ꯑꯩꯠ ꯊꯥꯎꯖꯟ ꯇꯔꯥꯃꯥꯊꯣꯏ ꯇꯔꯥꯅꯤꯊꯣꯏ ꯑꯗꯨꯃꯥꯏꯅ ꯐꯪꯅꯕꯅꯦꯕ ꯑꯅꯤꯗꯨꯁꯨ ꯐꯪꯕꯅꯤ ꯃꯉꯥ ꯃꯌꯥꯒ ꯐꯪꯕꯅꯤ ꯔꯦꯟꯗꯔꯗꯨ ꯅꯤꯄꯥꯟ ꯃꯌꯥ ꯐꯪꯕꯅꯤ
ꯌꯥꯝꯃꯤꯅꯤꯅꯦꯗꯣ
ꯐꯤꯐꯇꯤꯟ ꯊꯥꯎꯖꯟꯗꯪ ꯐꯪꯕꯗ ꯕꯣꯠ ꯀꯥꯏꯌꯦꯕ
ꯌꯥꯝꯃꯦꯕ
ꯊꯦꯂꯄꯥꯇꯤꯒꯤ ꯀꯩꯅꯣꯗꯣ ꯂꯧꯁꯜꯂꯒ ꯂꯦꯞꯄꯁꯤꯔ ꯈꯪꯗꯦ ꯃꯊꯪ ꯆꯍꯤꯗ ꯃꯊꯪꯒꯤꯗ ꯃꯊꯪꯒꯤ ꯃꯊꯪꯗ
ꯅꯩꯗꯤ ꯅꯩꯅꯤꯍꯦ ꯄꯩꯁꯥ ꯊꯗꯔꯛꯀꯅꯤ ꯐꯖꯅ
ꯅꯣꯔꯠ꯭ ꯏꯁꯇꯥ ꯑꯍꯥꯟꯕ ꯑꯣꯏꯅ ꯌꯥꯅꯤ
ꯁꯄꯣꯔꯠ ꯃꯌꯥꯝ ꯐꯪꯅꯤ
ꯎꯝ
ꯀꯥꯔꯗꯤ ꯅꯩꯗꯣꯏꯅꯤꯅꯦ ꯃꯤꯋꯥ ꯋꯥ ꯉꯥꯡꯉꯦ ꯑꯩꯅ ꯂꯤꯗꯔ ꯑꯣꯏꯒꯤꯗꯣꯏꯅꯦ ꯑꯗ ꯑꯇꯣꯞꯄ ꯀꯦꯟꯗ꯭ꯔꯒꯤꯗ ꯇꯧꯔꯛꯑꯦ ꯈꯜꯂꯣ ꯑꯗꯨꯝ ꯁꯤ ꯑꯦꯝ ꯑꯣꯏꯕꯩ ꯆꯥꯟꯁ ꯋꯥꯡꯉꯦꯕ ꯁꯤꯑꯦꯝꯒꯥꯏꯅ ꯅꯨꯡꯉꯥꯏꯔ ꯊꯕꯛꯅꯤꯅꯦ ꯅꯤꯡꯊꯧꯅꯤꯅꯦ ꯑꯣꯏꯔꯤꯖꯦ
ꯅꯤꯡꯊꯧꯅꯤ
ꯊꯥꯏꯅꯉꯩ ꯅꯤꯡꯊꯧꯅ ꯍꯦꯟ ꯅꯨꯡꯉꯥꯏꯕꯖꯥꯠꯅꯤꯗ ꯃꯣꯏ ꯑꯄꯥꯝꯕꯅꯤ ꯇꯧꯔꯤꯖꯦ ꯍꯥ ꯆꯥꯅꯤꯡꯉꯦ ꯆꯥ ꯀꯣꯏꯅꯤꯡꯉꯦ ꯀꯣꯏ ꯃꯤ ꯐꯨꯅꯤꯡꯉꯦ ꯐꯨ ꯃꯤ ꯍꯥꯠꯇꯣꯛꯅꯤꯡꯉꯦ ꯑꯗꯨꯝ ꯍꯥꯠꯇꯣꯛꯏ
ꯎꯝ
ꯀꯪꯂꯥꯗꯕꯨ ꯂꯩꯔꯝꯖꯥꯠꯔ ꯅꯤꯡꯊꯧ ꯂꯣꯏꯅꯃꯛ
ꯈꯪꯗꯦꯗꯥ
ꯍꯣꯏ ꯂꯣꯏ ꯅꯤꯡꯊꯧ ꯂꯣꯏꯅꯗꯤ ꯂꯩꯔꯝꯗꯧ ꯃꯥꯟꯗꯦꯗ ꯀꯪꯂꯥꯗ ꯀꯪꯂꯥꯗꯅ ꯀꯩ ꯀꯩꯗꯧꯕꯝꯅꯣ ꯈꯪꯗꯦꯅꯦ
ꯀꯪꯗꯦ
ꯀꯪꯂꯥꯗꯩꯕꯨꯗꯤ ꯍꯧꯔꯛꯄꯅꯦꯕ ꯈꯣꯏꯖꯦ
ꯑꯩꯈꯣꯏꯖꯤ ꯀꯩꯅꯣꯗꯩꯩꯅꯤ ꯀꯥꯏ ꯍꯥꯏꯗꯥꯏꯅꯦ
ꯀꯪꯂꯥꯗꯩꯩ ꯍꯧꯔꯛꯏꯅꯦ
ꯀꯩꯌꯦꯕꯥ ꯑꯃ ꯀꯩꯌꯦꯕꯥ
ꯆꯤꯡꯗ ꯍꯥꯟꯅ ꯂꯩꯔꯝꯃꯦ ꯄꯨꯂꯞ ꯆꯤꯡꯗꯥ ꯍꯥꯟꯅ ꯄꯨꯂꯞ ꯂꯩꯔꯝꯃꯦ ꯈ꯭ꯋꯥꯏꯗꯒꯤ ꯀꯪꯕ ꯑꯍꯥꯟꯕ ꯀꯪꯕ ꯃꯐꯝꯗꯅꯦ ꯀꯪꯂꯥ ꯍꯥꯏꯖꯦ
ꯀꯥꯎꯒ꯭ꯔꯦꯅꯦ ꯑꯩꯅ ꯍꯥꯏꯒꯦ ꯇꯧꯕ ꯂꯝꯗꯣ
ꯀꯧꯕ꯭ꯔꯨ
ꯆꯤꯡꯗ ꯀꯥꯅꯣꯏ ꯆꯤꯡ ꯀꯧꯕ꯭ꯔꯨ ꯔ ꯊꯥꯡꯖꯤꯡꯔ ꯑꯝ ꯀꯥꯎꯒꯔ꯭ꯦꯕ
ꯊꯥꯡꯅꯤꯡꯗꯤ ꯍꯧꯔꯛꯇꯦꯍꯦ ꯈꯣꯏ ꯀꯥꯏꯗꯩꯩꯅꯣ
ꯀꯩ ꯀꯩꯅꯣ ꯍꯥꯏ ꯆꯤꯡ ꯂꯝ ꯃꯃꯤꯡꯗꯣ ꯍꯥꯏꯔꯛꯑꯣꯟ ꯀꯥꯎꯈ꯭ꯔꯦꯕ
ꯀꯧꯕ꯭ꯔꯨꯗꯩꯩ ꯍꯧꯔꯛꯑꯦꯕꯨꯗꯤ ꯍꯥꯏꯅꯩ ꯑꯍꯥꯟꯕꯗ ꯄꯨꯂꯞ ꯂꯩꯔꯝꯃꯤꯅꯦꯕ ꯆꯤꯡꯗꯅ ꯑꯗꯨ ꯈ꯭ꯋꯥꯏꯗꯩꯩ ꯀꯪꯕꯥ ꯖꯒꯥꯗ ꯑꯃꯨꯛ ꯂꯩꯔꯛꯄꯅꯦ ꯃꯩꯇꯩꯅ ꯀꯪꯕ ꯈ꯭ꯋꯥꯏꯗꯩꯩ ꯀꯪꯕꯗꯣ ꯀꯪꯂꯥꯅꯦꯅ
ꯌꯥꯎꯔꯝꯕꯖꯨ ꯌꯥꯏ
ꯃꯊꯪ ꯃꯊꯪ
ꯆꯤꯡ ꯏꯁꯤꯡ ꯂꯣꯏ ꯂꯩꯔꯝꯃꯦꯗꯤ ꯈꯪꯉꯦꯕ ꯑꯩ ꯂꯣꯏꯃꯛꯁꯦ
ꯆꯤꯡꯗꯗꯤ ꯅꯨꯡꯉꯥꯏꯔꯦ ꯍꯥ ꯃꯣꯏꯗꯤ ꯊꯥꯅꯤꯡꯕ ꯄꯣꯠ ꯆꯩꯒ ꯊꯥ ꯌꯥꯏ ꯃꯣꯏꯅ ꯐꯖꯅ ꯃꯔꯝ ꯃꯣꯛꯑꯗꯤ ꯆꯤꯡꯗ ꯂꯩꯕꯒꯥꯏ ꯅꯨꯡꯉꯥꯏꯔꯤꯅꯦ ꯑꯃꯔꯣꯝꯗꯗꯤ ꯊꯥꯅꯤꯡꯕ ꯄꯣꯠ ꯆꯩꯒ ꯊꯥ ꯌꯥꯏꯌꯦꯕ ꯃꯣꯏ ꯃꯔꯝ ꯃꯣꯛꯑꯗꯤ ꯌꯦꯟ ꯂꯣꯏ ꯌꯥꯏ ꯑꯣꯛ ꯂꯣꯏ ꯌꯥꯏ ꯉꯥꯅꯨ ꯂꯣꯏ ꯌꯥꯏ ꯌꯥꯎ ꯍꯥꯃꯦꯡ ꯃꯅꯥ ꯃꯁꯤꯡ ꯂꯣꯏ ꯊꯥ ꯌꯥꯅꯤ
ꯇ꯭ꯔꯤ ꯒꯩꯅꯣ ꯁꯦꯝꯕꯤꯔꯔꯣꯏ ꯐꯖꯅ
ꯂꯧ ꯎꯕꯕꯧ ꯌꯥꯏ ꯐꯖꯅ ꯁꯦꯝꯃ ꯀꯣꯏꯚꯝꯒ ꯁꯦꯝ ꯌꯥꯏꯕ ꯃꯣꯏꯖꯦ ꯍꯣꯁꯄꯤꯇꯥꯜ ꯀꯨꯝꯕꯗꯤ ꯂꯥꯏꯔꯤꯛ ꯇꯝꯕ ꯍꯣꯁꯄꯤꯇꯥꯜ ꯂꯩꯕ ꯐꯔꯛ ꯇꯥꯕꯩ ꯋꯥꯅꯤ ꯑꯗꯨꯖꯨ ꯁꯦꯝ ꯌꯥꯏꯗ ꯇꯣꯂꯣꯞ ꯆꯥꯎꯟ ꯆꯥꯎꯟ ꯄꯤꯕꯗ ꯂꯥꯛꯑꯣꯏꯗꯕ ꯗꯣꯛꯇꯔ ꯑꯐꯕ ꯂꯩꯇꯦꯃꯤ ꯅꯠꯇ꯭ꯔꯣ ꯗꯨꯀꯥꯟ ꯑꯆꯧꯕ ꯍꯥꯡꯉꯅꯤ ꯍꯣꯁꯄꯤꯇꯥꯜ ꯑꯆꯧꯕ ꯂꯤꯡꯈꯠꯂꯅꯤ ꯁ꯭ꯀꯨꯜ ꯑꯆꯧ ꯇꯝꯍꯜꯂꯒ ꯗꯣꯛꯇꯔꯗꯣ ꯇꯣꯂꯣꯞ ꯆꯥꯎ ꯆꯥꯎꯅ ꯄꯤꯒꯦꯗꯤ ꯗꯣꯛꯇꯔ ꯑꯐ ꯑꯐꯕ ꯌꯥꯏꯌꯦꯕ
ꯂꯥꯛꯀꯅꯤ ꯂꯥꯛꯀꯅꯤ ꯃꯇꯝ ꯅꯧꯅꯤ
ꯊꯥꯏꯅꯩ ꯃꯇꯝꯗꯒ ꯄꯣꯛꯑꯒ ꯍꯧꯖꯤꯛꯀꯥꯟꯒꯤ ꯀꯣꯛꯁꯦ ꯆꯦꯜꯂꯗꯤꯅꯦ ꯄꯩꯁꯥ ꯄꯥꯏꯒꯗꯝꯅꯤ ꯈꯣꯏꯖꯨ
ꯎꯝ ꯄꯥꯏꯗꯤ
ꯍꯧꯖꯤꯛ ꯃꯇꯝꯗ ꯄꯣꯛꯑꯒꯅ ꯑꯃꯨꯛ ꯐ꯭ꯌꯨꯆꯔꯒꯤ ꯋꯥꯈꯜ ꯆꯦꯜꯂꯒ ꯂꯩꯒꯗꯕ ꯑꯥ ꯖꯦꯅꯦꯔꯦꯁꯟ ꯃꯇꯨꯡꯒꯤ
ꯏꯁꯤꯡ ꯏꯁꯤꯡ ꯏꯁꯤꯡꯗ
ꯏꯁꯤꯡꯗꯥꯗꯤ
ꯏꯁꯤꯡꯒꯤꯗꯨ ꯇꯧꯔꯛꯀꯅꯤꯕ
ꯏꯁꯤꯡꯒꯤ ꯇꯧꯔꯛꯀꯅꯤ
ꯁꯦꯗ ꯏꯁꯤꯡꯗ
ꯍꯂꯣ ꯏꯁꯤꯡ ꯋꯥꯠꯇꯦꯗ ꯄ꯭ꯔꯤꯊꯤꯕꯤꯁꯤꯗ ꯏꯁꯤꯡ ꯊꯥꯔ꯭ꯗ ꯕꯥꯏ ꯐꯣꯔꯅꯤ ꯀꯩꯅꯣ
ꯊꯛꯄ ꯌꯥꯗꯕꯥꯥ ꯍꯥꯏꯕ ꯂꯩꯗꯅ
ꯊꯛꯄ ꯌꯥꯗꯕꯗꯣ ꯆꯥꯎꯈꯠꯄꯩ ꯃꯇꯨꯡ ꯏꯟꯅ ꯑꯗꯨꯝ ꯊꯛꯄ ꯌꯥꯔꯛꯀꯅꯤ ꯇꯔꯦꯜ ꯏꯁꯤꯡꯅ ꯂꯥꯟꯊꯣꯛꯈ꯭ꯔ ꯂꯣꯢꯔꯦ ꯏꯁꯤꯡꯗꯨ ꯆꯦꯜꯂꯗꯤ ꯊꯛ ꯌꯥꯗꯣꯏꯟ
ꯌꯦꯡꯒꯅꯤ
ꯂꯦꯟ ꯃꯥꯛ ꯁꯨꯋꯥꯏꯅ ꯑꯃꯨꯛ ꯐ꯭ꯌꯨꯆꯔꯒꯤ ꯋꯥꯈꯜ ꯂꯩꯕꯩꯅꯤ ꯆꯍꯤ ꯀꯨꯟ ꯀꯨꯟꯊ꯭ꯔꯥꯒꯤ ꯃꯇꯨꯡꯒꯤ ꯀꯩꯅꯣꯁꯦ ꯃꯣꯏꯗ ꯍꯧꯖꯤꯛ ꯆꯦꯜꯂꯦꯕ ꯑꯗꯨꯅꯅꯦ ꯄꯩꯁꯥ ꯄꯥꯏꯁꯤ
ꯃꯥꯅꯦ
ꯑꯗꯨ ꯄꯥꯝꯃꯦꯕ ꯑꯩꯁꯤ ꯃꯤꯅ ꯊꯥꯏꯅ ꯂꯥꯏꯔꯤꯛ ꯇꯝꯅꯗ꯭ꯔꯤꯀꯥꯟꯗ ꯃꯤꯗꯤ ꯁꯟꯒꯥꯔꯤꯗ ꯂꯥꯏꯔꯤꯛ ꯇꯝ ꯆꯠꯂꯦꯕ ꯑꯗꯨꯗ ꯄꯩꯁꯥ ꯄꯥꯢꯔꯃꯤ ꯑꯗꯨꯗꯣ ꯑꯈꯣꯏꯅ ꯎꯗ꯭ꯔꯤꯉꯩ ꯃꯤꯅ ꯎꯕ ꯉꯥꯛꯇꯅꯤ ꯄꯩꯁꯥ ꯄꯥꯏꯁꯤꯡꯁꯤꯅ ꯂꯣꯏꯅ ꯑꯈꯣꯏꯅ ꯎꯗꯕ ꯄꯣꯠ ꯃꯣꯏꯅ ꯎꯕꯩꯅꯦꯕ
ꯃꯥꯅꯦ
ꯈꯪꯕꯗꯨ ꯄ꯭ꯊꯤꯕꯤꯖꯦ ꯑꯈꯣꯏꯅ ꯈꯪꯗꯕ ꯌꯥꯝ ꯂꯩꯗ ꯈꯪꯗ꯭ꯔꯤꯗꯨ ꯀꯩꯅꯣ ꯈꯪꯗꯕꯁꯨ ꯂꯩ
ꯑꯩꯗꯤ ꯑꯦꯔꯃꯅꯤ
ꯁꯨꯛꯈꯪ ꯈꯪꯗꯕ ꯁꯨꯛꯊꯦꯡꯁꯨ ꯊꯦꯡꯅꯗꯕ ꯀꯩꯅꯣꯁꯨ ꯈꯪꯗꯕ ꯂꯩꯌꯦꯕ ꯊꯤ ꯂꯩꯔꯝꯒꯅꯤ ꯀꯩꯅꯣ ꯈꯪꯗꯕꯗꯣ ꯃꯥꯅꯩ ꯂꯥꯏꯛ ꯌꯥꯝ ꯄꯥꯎꯋꯣꯌꯦ
ꯌꯥꯔꯛꯇꯣꯔꯦ ꯌꯥꯔꯛꯇꯣꯔꯦ
ꯆꯦ ꯑꯝꯕꯤ ꯀꯩ ꯍꯥꯏꯅꯣ
ꯑꯝꯕꯤ ꯀꯩ ꯍꯥꯏꯅꯣ ꯊꯝꯃꯒꯦ ꯅꯪꯒꯤ ꯌꯦꯡꯉꯣ
ꯑꯗꯣ ꯑꯩ ꯑꯩ